ꯇꯔꯦ ꯇꯔꯦ
ꯐꯖꯅ ꯇꯥꯏꯀꯣ
ꯍꯣꯏꯗ ꯐꯖꯅ ꯇꯥꯏꯌꯦ ꯑꯁꯅꯨꯡ ꯅꯨꯡꯗꯥꯡ ꯋꯥꯏꯔꯝ ꯁꯦ ꯅꯨꯡꯉꯥꯏꯌꯦ ꯅꯨꯡꯗꯥꯡ ꯋꯥꯏꯔꯝ ꯇꯥꯔꯝꯗꯥꯏꯁꯦ
ꯑ ꯅꯨꯡꯁꯤꯠ ꯈꯔ ꯈꯔ ꯂꯥꯛꯔꯒ ꯀꯣ
ꯍꯣꯏ ꯏꯪꯉꯒ ꯌꯥꯝ ꯅꯨꯡꯉꯥꯏꯌꯦ
ꯎꯝ ꯁꯤ ꯁꯤ ꯃꯇꯝꯁꯦ ꯃꯄꯥꯟ ꯊꯣꯛꯄ ꯅꯨꯡꯉꯥꯏ ꯑꯗꯨꯕꯨ ꯑꯩꯈꯣꯏꯔꯣꯝꯗꯗꯤ ꯀꯥꯡꯌꯥꯃꯦ
ꯍꯣꯏ ꯍꯣꯏꯅꯦ ꯍꯧꯖꯤꯛꯇꯤ ꯀꯥꯡ ꯃꯇꯝꯅꯤꯅꯀꯣ
ꯎꯝꯝ ꯃꯄꯥꯟ ꯊꯣꯛꯑꯁꯨ ꯂꯦꯞꯔꯒ ꯂꯩꯕ ꯌꯥꯗꯦꯅꯦ
ꯎꯝ ꯏꯃꯅꯕꯤ ꯁꯧꯒ꯭ꯔꯤ ꯆꯥꯒꯗꯕ ꯃꯥꯂꯦ ꯉꯁꯤ ꯃꯥ ꯁꯧꯒ꯭ꯔꯤ ꯀꯟꯅ ꯍꯦꯛꯏ
ꯑꯣ ꯊꯧꯒ꯭ꯔꯤ ꯀꯪꯁꯣꯏ ꯆꯕꯁꯨ ꯍꯥꯎꯕꯅꯤꯗ
ꯍꯣꯏ ꯍꯥꯎꯕꯅꯦ ꯍꯥꯎꯕꯅꯦ ꯑꯩꯗꯤ ꯁꯧꯒ꯭ꯔꯤ ꯑꯗꯨꯝ ꯄꯥꯝꯃꯦꯗ ꯁꯧꯒ꯭ꯔꯤ ꯊꯣꯡꯉꯦꯗꯅ ꯑꯗꯨꯒ ꯀꯣ ꯀꯥꯡꯉꯧꯒꯨꯝꯕ ꯌꯦꯔꯨꯝꯒꯨꯝꯕ ꯌꯥꯎꯔꯗꯤ ꯑꯩꯗꯤ ꯆꯥꯛ ꯌꯥꯝ ꯆꯥꯏ
ꯎꯝ ꯅꯪꯁꯦ ꯀꯉꯥꯎ ꯌꯥꯝ ꯄꯥꯝꯕ ꯃꯥꯜꯂꯤꯅꯦ ꯅꯊꯟꯗ ꯑꯣꯏꯔꯁꯨ ꯁꯦꯝꯔꯒ ꯆꯕꯗ
ꯑꯩꯗꯤꯅꯦ ꯀꯪꯁꯣꯏ ꯁꯔꯨꯛꯄꯨꯗꯤꯅꯦ ꯆꯝꯐꯨꯠ ꯑꯃ ꯑꯗꯨꯒ ꯀꯥꯡꯉꯧ ꯑꯃ ꯑꯗꯨꯃꯥꯏꯅ ꯆꯥꯕꯗꯨꯅ ꯍꯦꯟꯅ ꯍꯥꯎꯋꯦ
ꯑꯣ ꯑꯩꯗꯤ ꯑꯁ ꯀꯉꯥꯎꯒꯨꯝꯕ ꯁꯦꯝꯕꯗꯣ ꯇꯜꯂꯦꯕ ꯑꯩꯗꯤ
ꯑꯣ ꯇꯟꯕ ꯌꯥꯗ ꯑꯗꯨꯅꯦ ꯆꯥꯛ ꯆꯪꯗ꯭ꯔꯕꯅꯤꯅ ꯑꯩꯗꯤ
ꯑꯩꯗꯨ ꯃꯤꯅ ꯇꯧꯑꯣ ꯍꯥꯏꯗꯤ ꯇꯧꯕꯤꯅꯦ ꯏꯊꯟꯗ ꯊꯟꯗꯗꯤ ꯇꯧꯅꯤꯡꯗꯦ
ꯑꯁ ꯏꯊꯟꯗꯒꯤꯗꯤ ꯑꯩꯗꯤ ꯆꯥꯅꯤꯡꯉꯥꯏꯅꯤꯅ ꯌꯥꯝ ꯇꯧꯋꯦꯗ ꯆꯥꯛ ꯆꯪꯅꯤꯉꯥꯏ ꯁꯦꯝꯕꯅꯤ
ꯎꯝ ꯑꯗꯨꯃꯥꯏꯅ ꯇꯧꯒꯗꯕꯅꯦ ꯏꯊꯟꯇ ꯆꯥꯒꯗꯕꯗꯣ ꯐꯖꯅ ꯁꯦꯝꯃꯒ ꯆꯥꯒꯗꯕꯅꯤꯀꯣ
ꯅꯪꯅꯤ ꯊꯟꯗ ꯂꯩꯔꯗꯤ ꯅꯪꯗꯤꯀꯣ ꯁꯤꯒꯅꯤꯀꯣ ꯅꯊꯟꯗ ꯂꯩꯕꯒꯤ ꯇꯟꯕꯒꯤ ꯇꯧꯗꯕꯗ ꯑ
ꯑꯥ ꯑꯩ ꯏꯊꯟꯗ ꯂꯩꯔꯗꯤ ꯆꯥꯛ ꯊꯣꯡꯉꯔꯣꯏꯅꯦ
ꯍꯣꯏꯅꯦ ꯑꯁ ꯅꯪ ꯑꯩ ꯈꯛꯇꯔ ꯍꯥꯏꯔꯒ ꯅꯪꯅ ꯍꯦꯟꯅ ꯇꯜꯂꯝꯃꯤꯅꯦ
ꯑ ꯃꯥꯅꯤ ꯑꯩꯗꯣ ꯑꯗꯨꯃꯥꯏꯅ ꯇꯧꯅꯦ
ꯑꯩꯗꯤꯀꯣ ꯌꯨꯝꯗ ꯂꯩꯔꯗꯤꯀꯣ ꯄꯪꯊꯣꯛ ꯊꯣꯡꯉꯦ ꯍꯥꯏꯕꯗꯤ ꯃꯤ ꯌꯥꯝꯕꯅꯤꯅ ꯑꯗꯨꯝ ꯆꯥꯕ ꯍꯥꯎꯋꯦꯕ ꯑꯗꯨꯒ ꯏꯊꯟ ꯑꯁꯤꯗꯗꯤ ꯃꯊꯟꯇꯅꯤꯅꯀꯣ ꯄꯪꯊꯣꯡ ꯊꯣꯡꯕꯤꯔꯗꯤ ꯑꯩ ꯆꯥꯔꯣꯏꯕ
ꯎꯝ
ꯑꯩꯗꯣ ꯆꯥꯛ ꯆꯥꯛ ꯆꯪꯅꯤꯡꯉꯥꯏ ꯆꯥꯛ ꯆꯥꯅꯤꯡꯅꯤꯉꯥꯏꯗꯣ ꯑꯗꯨꯝ ꯈꯔ ꯑꯗꯨꯝ ꯀꯉꯥꯎꯒꯨꯝꯕ ꯌꯥꯎꯁꯟꯕꯅꯤꯗ ꯌꯨꯝꯗ ꯑꯣꯏꯗꯤ ꯇꯧꯔꯣꯏꯗ ꯌꯨꯝꯗꯗꯤ ꯄꯟꯊꯧ ꯇꯧꯗꯦ
ꯂꯩꯁꯥꯕꯤ ꯑꯃꯗꯁꯨ ꯅꯣꯏ ꯆꯥꯃꯤꯟꯅꯕ ꯌꯥꯏ ꯆꯥꯗꯤꯅꯨꯡꯉꯥꯏ ꯆꯕꯀ
ꯍꯣꯏ ꯑꯁ ꯃꯥꯗꯤ ꯀꯔꯤ ꯀꯔꯤꯅꯣ ꯆꯥꯅꯕ ꯌꯥꯗꯕ ꯌꯥꯝ ꯂꯩꯌꯦ ꯍꯩ ꯐꯥꯎ ꯊꯈꯤ ꯌꯦꯡꯉꯦꯗꯤ ꯎ ꯍꯩꯅꯧ ꯃꯇꯝꯗꯣ ꯍꯧꯖꯤꯛꯇꯤ ꯈꯔ ꯈꯔ ꯃꯨꯜꯂꯛꯑꯦꯗꯅꯀꯣ ꯍꯩꯅꯧ ꯃꯨꯟꯗ꯭ꯔꯤꯀꯥꯟꯗꯒꯤ ꯣ ꯑꯣ ꯃ ꯆꯠꯂꯒ ꯌꯥꯝ ꯆꯥꯅꯤꯡꯕꯅꯦ ꯑꯩ ꯆꯥꯗꯤ ꯆꯥꯏꯌꯦꯕꯀꯣ ꯑꯗꯨꯑꯣꯏꯁꯨ ꯏꯊꯟꯇ ꯆꯥꯕꯒ ꯃꯤ ꯄꯨꯜꯂꯒ ꯆꯥꯕꯒ ꯍꯦꯜꯂꯦꯅꯀꯣ ꯍꯥꯎꯕ
ꯎꯝ ꯏꯊꯟꯗ ꯆꯥꯕ ꯍꯥꯎꯗꯕꯅꯦ ꯃꯤ ꯄꯨꯜꯂꯒ ꯆꯥꯕꯅ ꯍꯦꯟꯅ ꯍꯥꯎꯕꯅꯤ ꯑꯦ ꯀꯅ ꯍꯗꯣ
ꯍꯣꯏ ꯃꯤ ꯄꯨꯜꯂꯒꯀꯣ ꯁꯦꯝꯃꯒ ꯆꯥꯕꯗꯣ ꯌꯥꯝ ꯍꯥꯎꯕꯅꯦꯕ ꯏꯊꯟꯇꯅꯤꯅ ꯑꯩꯗꯤ ꯆꯥꯗꯤ ꯆꯥꯅꯤꯡꯉꯦ ꯑꯗꯨꯏꯁꯨ ꯁꯨ ꯌꯥꯝꯅ ꯈꯥꯡꯕ ꯉꯝꯗꯕ ꯌꯥꯝ ꯆꯥꯅꯤꯡꯕ ꯃꯇꯥꯡꯁꯨ ꯂꯩꯕꯅꯦꯕꯀꯣ ꯑꯗꯨꯒꯨꯝꯕꯗ ꯑꯣꯏꯅ ꯆꯥꯔꯦ ꯏꯊꯟꯇ
ꯍꯧꯖꯤꯛꯇꯤ ꯍꯅꯥꯎ ꯃꯇꯝꯅꯤꯅꯀꯣ ꯍꯅꯥꯎ ꯃꯨꯟꯕꯒꯤ ꯑꯁ ꯑꯩꯈꯣꯏꯗꯤ ꯌꯥꯝ ꯆꯥꯏꯌꯦ ꯅꯨꯡꯇꯤꯒꯤ ꯆꯥꯏ
ꯑꯁ ꯑꯩꯁꯨ ꯆꯥꯅꯤꯡꯉꯤ ꯑꯗꯣ ꯑꯩꯈꯣꯏꯗꯗꯤ ꯑꯩꯈꯣꯏꯒꯤ ꯑꯩꯈꯣꯏ ꯃꯅꯥꯛꯇ ꯂꯩꯕ ꯍꯩꯅꯧꯗꯣ
ꯎꯝ
ꯁꯤꯜꯂꯦꯕ ꯑꯗꯨꯒꯤ ꯑꯗꯨꯒꯤ ꯆꯥꯅꯤꯡꯗꯕ ꯆꯥꯟꯅꯗꯦ ꯑꯗꯨꯒꯤ ꯁꯤꯟꯕꯗꯤ ꯆꯥꯅꯤꯡꯗꯦꯀꯣ ꯃꯨꯜꯂꯀꯥꯟꯗ ꯁꯤꯟꯕꯗꯨꯗꯤ ꯍꯥꯎꯏ ꯀꯣ ꯃꯨꯟꯗ꯭ꯔꯤꯉꯩꯗ ꯁꯤꯟꯕꯗꯨꯅꯗꯤ ꯑꯃꯅꯤꯗꯅꯣ
ꯎꯝ ꯌꯥꯝ ꯊꯨꯝꯃꯦ ꯑꯩꯈꯣꯏ ꯑꯗꯨꯗꯤ
ꯑꯁ ꯌꯥꯝ ꯐꯩꯌꯦ ꯅꯣꯏꯗꯤ
ꯑꯩꯈꯣꯏꯒꯤ ꯑꯩꯈꯣꯏ ꯂꯩꯃꯤꯟꯅꯕꯁꯤꯡꯁꯨ ꯍꯩꯅꯎ ꯃꯨꯟꯕꯗꯣ ꯌꯥꯝ ꯄꯥꯝꯕ ꯃꯥꯁꯨ ꯑꯗꯨꯒꯤ ꯀꯣꯏꯗꯅꯨ ꯀ ꯏ ꯆꯥ
ꯑꯁ ꯑꯁꯤꯒꯨꯝꯕꯁꯨ ꯀꯩꯅꯣꯅꯤꯀꯣ ꯍꯥꯏꯗꯤ ꯆꯥꯛ ꯆꯥ ꯇꯣꯛꯄ ꯀꯥꯟꯗ ꯆꯥꯔꯗꯤꯀꯣ ꯑꯗꯨꯝ ꯆꯥꯛ ꯆꯥꯠꯇꯣꯛꯑꯗꯤ ꯍꯩꯅꯧ ꯆꯥꯕꯒꯤ ꯃꯇꯝꯗꯣ ꯑꯗꯨꯝ ꯂꯥꯛꯄꯒꯤ ꯇꯥꯏꯞꯇꯀꯣ ꯆꯥꯅꯤꯡꯂꯛꯄꯅꯦ ꯑꯗꯨꯝ
ꯎꯝ ꯑꯗꯨꯝ ꯆꯥꯛ ꯆꯥꯕ ꯂꯣꯏꯔꯔ ꯑꯗꯨꯝ ꯆꯥꯏꯌꯦ ꯑꯗꯨꯒꯤ
ꯁꯍꯥꯎꯗ꯭ꯔꯙꯛ ꯀꯣ ꯀꯩꯅꯣꯝꯃ ꯋꯥꯠ ꯄꯇꯥꯠ ꯇꯧꯕꯅꯦꯕ ꯆꯥꯕꯤ ꯊꯤꯕꯒꯤ
ꯑꯗꯨꯝ ꯇꯋꯥꯥꯏ
ꯇꯎꯅꯦ ꯈꯉꯕ
ꯆꯥꯛ ꯆꯥꯕ ꯂꯣꯏꯔꯒ ꯍꯩ ꯀ꯭ꯔꯤ ꯀ꯭ꯔꯤꯅꯣ ꯑꯗꯨꯝ ꯆꯥꯕꯔꯒ ꯂꯩꯕꯗꯣ ꯌꯨꯝ ꯆꯠꯂꯒ ꯑꯗꯨ ꯆꯥꯗ꯭ꯔꯗꯤ ꯀꯩꯅꯣ ꯇꯧꯕꯅꯤꯅ ꯑꯩꯈꯣꯏꯗꯣ
ꯑꯁ ꯑꯩꯈꯣꯏꯒꯤ ꯀꯩꯅꯣꯗꯣ ꯑꯩꯈꯣꯏꯒꯤ ꯀꯣꯂꯦꯖꯀꯤ ꯃꯅꯨꯡꯗ ꯍꯩꯒ꯭ꯔꯨ ꯂꯩꯕꯗꯣ
ꯑꯥ
ꯍꯥꯎꯕꯨꯗꯣ
ꯍꯥꯎꯔꯕ꯭ꯔꯣ ꯍꯧꯖꯤꯛ
ꯑꯁ ꯑꯩꯈꯣꯏ ꯆꯪꯕ ꯐꯪꯗꯦ ꯅꯨꯡꯗꯥꯡ ꯋꯥꯏꯔꯝꯗ ꯊꯣꯛꯄꯗꯨꯁꯨ ꯂꯣꯜꯂꯦꯗꯅꯀꯣ ꯑꯗꯨꯒꯤ ꯆꯪꯕ ꯐꯪꯗꯦꯕ ꯑꯗꯣ ꯍꯧꯖꯤꯛ ꯍꯧꯖꯤꯛ ꯆꯥꯕ ꯌꯥꯔꯝꯃꯅꯦꯕ
ꯑꯩꯈꯣꯏꯗꯒꯤ ꯍꯥꯟꯅ ꯀꯥꯔꯕꯁꯤꯡꯗꯨ ꯀꯥꯔꯛꯇ꯭ꯔꯣ
ꯀꯥꯔꯛꯇꯦꯗ ꯍꯧꯖꯤꯛꯇꯤ ꯑ ꯑꯩꯈꯣꯏꯒꯤ ꯏꯆꯦꯁꯤꯡꯗ ꯁꯤꯅꯤꯌꯔꯁꯤꯡꯗ ꯃꯣꯏꯁꯨ ꯏꯟꯇꯔꯟꯁꯤꯞ ꯆꯠꯀꯅꯤ ꯍꯥꯏꯕꯅꯦ ꯑꯗꯨꯒꯤ ꯑꯝꯇ ꯀꯥꯗ꯭ꯔꯕ ꯃꯥꯜꯂꯦ ꯃꯤ ꯂꯥꯛꯄꯁꯨ ꯎꯗ꯭ꯔꯦ
ꯑꯣ ꯑꯗꯨꯗꯤ ꯏꯆꯤꯛ ꯆꯤꯛꯂꯒ ꯂꯩꯔꯎꯅꯤꯅꯦ
ꯍꯩꯒ꯭ꯔꯨꯗꯣ ꯃꯊꯟꯇ ꯇꯥꯔꯒ ꯂꯩꯔꯝꯃꯅꯤꯌꯦ
ꯑꯣ ꯑꯁ ꯍꯩꯒ꯭ꯔꯨ ꯌꯥꯝ ꯄꯥꯟꯕꯥꯗꯣ ꯆꯥꯅꯤꯡꯉꯤꯗ
ꯑꯗꯣ ꯍꯥꯎꯕꯅꯤꯅ ꯆꯥꯅꯤꯡꯉꯦꯕ ꯍꯥꯎꯇ꯭ꯔꯗꯤ ꯀꯩꯁꯨ ꯈꯟꯗꯦꯕꯀꯣ
ꯑꯩꯗꯤ ꯑ ꯁꯥ ꯁꯥꯟꯁꯥꯡꯒꯨꯝꯕ ꯆꯥꯔꯗꯤꯀꯣ ꯍꯩꯅꯧ ꯍꯩꯒ꯭ꯔꯨꯗꯣ ꯑꯗꯨꯝ ꯆꯥꯃꯤꯟꯅꯑꯦ ꯆꯥꯒ ꯍꯥꯎꯋꯦ
ꯑꯣ ꯍꯥꯎꯕ꯭ꯔꯣ ꯑꯗꯨꯗꯤ ꯇꯧꯗꯦꯗ ꯑꯩꯅ ꯆꯥꯕ ꯂꯣꯏꯕ ꯀꯥꯟꯗ ꯆꯥꯕ
ꯆꯥꯒ ꯆꯥꯕꯁꯨ ꯍꯥꯥꯎꯕꯅꯦ
ꯑꯣ
ꯇꯦꯁ ꯇ ꯑ ꯀꯅꯥꯪꯁꯨ
ꯍꯩꯒ꯭ꯔꯨ ꯂꯩꯔꯀꯥꯟꯗ ꯇꯧꯒꯦ ꯑꯩꯗꯤ ꯍꯩ ꯆꯥꯕ ꯀꯥꯟꯗꯀꯣ ꯊꯨꯝ ꯌꯥꯎꯗ꯭ꯔꯗꯤ ꯌꯥꯝ ꯆꯥꯕ ꯉꯝꯗꯦ ꯊꯨꯝ ꯌꯥꯎꯕꯗꯅ ꯍꯦꯟꯅ ꯍꯥꯎꯋꯦ ꯑꯩꯒꯤꯗꯤ
ꯑꯣ ꯑꯩꯁꯨ ꯃꯣꯔꯣꯛ ꯆꯥꯔꯗꯤ ꯊꯨꯝ ꯌꯥꯎꯖꯔꯤ
ꯍꯣꯏ ꯃꯍꯥꯎ ꯀꯩꯅꯣꯝꯃ ꯋꯥꯠꯄ ꯇꯥꯕ ꯅꯠꯇ꯭ꯔꯒ ꯌꯥꯝꯅ ꯆꯥꯕ ꯉꯝꯗꯦꯕ
ꯑꯩꯈꯣꯏꯒꯤ ꯑꯥ ꯑꯁ ꯅꯨꯡꯁꯥ ꯁꯥꯏ ꯑꯩ ꯃꯄꯥꯟ ꯊꯣꯛꯇꯦ ꯍꯧꯖꯤꯛ ꯈꯛꯇ ꯊꯣꯛꯄꯅꯦ
ꯑꯣ ꯑꯁ ꯅꯪꯁꯨ ꯐꯖꯅꯗꯤ ꯂꯩꯔꯤꯍꯦ ꯌꯨꯝ ꯃꯅꯨꯡꯗ
ꯎꯝ ꯁꯃꯟꯗꯨꯒꯤ ꯊꯣꯛꯅꯤꯡꯗ꯭ꯔꯦ
ꯇ ꯑꯩꯈꯣꯏꯁꯨ ꯌꯥꯝ ꯁꯥꯏꯌꯦ ꯑꯗꯨꯒ ꯍꯧꯖꯤꯛꯇꯤ ꯑꯁ ꯌꯥꯝ ꯅꯨꯡꯉꯥꯏꯌꯦ ꯑꯃꯨꯛ
ꯎꯝ ꯂꯥꯎ ꯃꯅꯥꯛꯇ ꯀꯣꯏꯕ ꯆꯠꯂꯣꯅ ꯑꯗꯣ ꯐꯖꯕꯅꯦ
ꯅꯪ ꯆꯩ ꯆꯥꯅꯤꯡꯕ꯭ꯔꯥ
ꯆꯅꯤꯡꯗꯦ
ꯍꯨꯡ ꯑꯩꯈꯣꯏꯒꯤ ꯂꯧ ꯑꯁꯤ ꯑꯩꯈꯣꯏ ꯂꯧ ꯃꯅꯤꯡꯗ ꯀꯩꯅꯣ ꯑꯃ ꯁꯟꯐ꯭ꯂꯥꯋꯔ ꯌꯥꯝ ꯐꯖꯕꯗꯣ ꯂꯩ
ꯑꯥ
ꯈꯪꯍꯧꯕ꯭ꯔꯥ
ꯑꯗꯣ ꯑꯩꯈꯣꯏ ꯒꯥꯔꯤꯗ ꯇꯣꯡꯔꯒ ꯂꯥꯛꯑꯔꯗꯤ ꯎꯑꯦ ꯎꯗꯤ ꯎꯑꯦ
ꯑꯣ ꯨꯝꯨꯝꯗꯤ ꯀꯨꯝꯗꯤ
ꯑꯥ ꯀꯨꯝꯨꯝꯗꯤ ꯀꯨꯝꯗ
ꯃꯣꯏꯒꯤꯗꯣ ꯐꯖꯕꯗꯤ ꯌꯥꯎꯗꯦꯗ ꯀꯣ ꯃꯣꯏꯒꯤꯗꯣ ꯍꯣꯏ ꯇꯦꯟꯁꯨ ꯇꯦꯜꯂꯦꯕ ꯅꯦꯝꯃꯦꯕ ꯑꯩꯈꯣꯏ ꯑꯩꯈꯣꯏ ꯐꯥꯎ ꯅꯦꯝꯃꯦ ꯑꯗꯣ ꯑꯩꯈꯣꯏ ꯐꯥꯎ ꯌꯧꯗꯦꯕ ꯑꯩꯈꯣꯏꯒꯤ ꯁꯥꯏꯖ ꯐꯥꯎ ꯌꯥꯎꯗꯦꯕ ꯄꯤꯛꯑꯦ ꯑꯗꯨ ꯃꯣꯏꯒꯤꯗꯗꯤ ꯊꯤꯍꯜꯂꯦ ꯍꯧꯖꯤꯛꯇꯤ ꯂꯣꯏ ꯂꯧꯊꯣꯛꯈ꯭ꯔꯦ ꯂꯩ ꯆꯠꯇ꯭ꯔꯦꯉ ꯍ ꯌꯦꯉ
ꯑꯣ ꯍꯣ ꯐꯖꯅ ꯇꯧꯗꯕ ꯃꯥꯜꯂꯦ ꯃꯣꯏꯗ
ꯍꯣꯏ ꯄꯥꯝꯃꯨꯋꯦꯀꯣ ꯌꯥꯝ ꯇꯧꯔꯒ ꯎꯝ ꯎꯝ ꯑꯃꯨꯛ ꯣꯡꯁꯨ ꯇꯥꯕ ꯃꯔꯨꯁꯨ ꯂꯧꯕ ꯌꯥꯕ꯭ꯔꯥ ꯀꯃꯥꯏꯅ ꯇ
ꯎꯝ ꯃꯔꯨ ꯃꯔꯨ ꯆꯥꯅꯤꯉꯥꯏꯔꯣ ꯑꯗꯣ ꯃꯔꯨ ꯆꯥꯕꯒꯤꯔꯣ
ꯁꯟꯐ꯭ꯂꯥꯋꯔ ꯍꯥꯏꯅ ꯑꯃ ꯑꯆꯥꯄꯣ ꯂꯩꯗꯅ ꯃꯔꯨ ꯑꯗꯣ ꯑꯗꯨꯗꯒꯤ ꯁꯦꯝꯕꯅꯤꯅꯦ ꯑꯗꯣ ꯐꯥꯎꯔꯅꯦꯕꯀꯣ ꯃꯔꯨꯗꯣ ꯐꯧꯔꯒ ꯑꯃꯨꯛ ꯉꯧꯕ
ꯅꯠꯇꯦ ꯑꯗꯨ ꯆꯥꯕꯁꯨ ꯂꯩꯌꯦ ꯆꯥꯗꯕ ꯑ ꯂꯥꯏ ꯈꯛꯇꯒꯤꯁꯨ ꯂꯩꯕꯅꯦ ꯑꯗꯣ
ꯑꯣ ꯂꯩꯕ꯭ꯔꯥ ꯑꯣ ꯑꯩꯗꯤ ꯈꯪꯗꯦꯅꯦ ꯉꯁꯤ ꯈꯛꯇ ꯈꯪꯉꯤꯅꯦ ꯈꯪꯗꯦ ꯑꯗꯨꯗꯤ꯭ꯋꯥꯏꯒꯤꯗꯤ ꯂꯩ ꯈꯛꯇꯔ ꯆꯥꯕ ꯌꯥꯕ꯭ꯔꯥ
ꯂꯥꯏ ꯈꯛꯇꯒꯤꯁꯨꯀꯣ ꯃꯔꯨꯗꯣ ꯌꯥꯝ ꯐꯥꯕꯁꯨ ꯂꯩꯕꯅꯦ ꯑꯗꯨꯕꯨ
ꯑꯣ ꯑꯣ ꯆꯥꯕ ꯌꯥꯗꯕ
ꯆꯥ ꯆꯥꯕ ꯌꯥꯏ ꯆꯥꯕꯗꯤ ꯌꯥꯏ ꯃꯈꯥ ꯌꯥꯝꯕ ꯃꯥꯜꯂꯦ ꯃꯣꯏꯗꯣ
ꯑꯣ ꯃꯣꯏ ꯁꯤ ꯀꯔꯤ ꯑꯣ ꯃꯣꯏꯒꯤꯁꯤꯅ ꯂꯩꯒꯤꯁꯤꯅ ꯀꯩꯅꯣ ꯇꯧꯕ ꯃꯥꯜꯂꯦ ꯃꯔꯨ ꯌꯥꯝꯗꯕ ꯃꯥꯜꯂꯦ
ꯑ ꯈꯔꯁꯨ ꯄꯤꯛꯄꯀꯣ
ꯑꯣ
ꯃꯥꯏ ꯇꯧꯔ
ꯃꯁꯤꯅ ꯈꯪꯍꯧꯔꯒꯦ ꯑꯃꯨꯛ ꯅꯪꯕꯨ ꯋꯥꯔꯤ ꯁꯥꯟꯅꯕꯒꯤ ꯀꯥꯟꯅꯕ ꯑꯃ ꯉꯁꯤ ꯐꯪꯉꯦꯍꯦ ꯀꯨꯏꯔꯕꯒꯤ ꯇꯨꯡꯗ
ꯎꯝ ꯐꯖꯩꯌꯦ ꯃꯥ ꯃꯥꯒꯤ ꯂꯩꯁꯨ ꯀꯣ
ꯍꯣꯏ ꯑꯁ ꯃꯥꯒꯤ ꯃꯆꯨꯗ ꯌꯥꯝ ꯐꯖꯩꯌꯦ ꯃꯣꯏꯗꯤꯀꯣ ꯎꯝ
ꯑ
ꯇꯥꯔꯣ ꯀꯣꯜ ꯇꯧꯔꯒ ꯂꯩꯕꯁꯨ ꯅꯨꯡꯉꯥꯏꯌꯦꯀꯣ ꯏꯊꯟꯇ ꯂꯩꯔꯒ ꯏꯆꯤꯛ ꯆꯤꯛꯑ ꯂꯩꯌꯦ ꯏꯃꯥꯟꯅꯕꯤꯁꯤꯡꯒ ꯁꯨꯃꯥꯏ ꯋꯥꯔꯤ ꯁꯥꯟꯅꯔꯒ ꯂꯩꯕꯗꯣ
ꯑꯥ ꯑꯥ ꯑꯁ ꯈꯣꯡꯕ ꯍꯧꯥꯎꯔꯕ꯭ꯔꯣ
ꯊꯣꯡꯕ ꯍꯧꯗ꯭ꯔꯤꯌꯦꯦ ꯅꯪꯕꯨ ꯋꯥꯔꯤ ꯁꯥꯟꯅꯔꯒ ꯁꯤꯕ ꯂꯣꯏꯕ ꯀꯥꯟꯗ ꯍꯧꯔꯒꯦ
ꯑ ꯁꯤ ꯂꯣꯔꯗꯤ ꯍꯔ
ꯇꯥꯕ꯭ꯔꯣ ꯍꯣꯏ ꯍꯧꯅꯔꯁꯤ ꯁꯦ ꯑꯩꯗꯤ ꯌꯥꯝ ꯀꯩꯅꯣ ꯇꯧꯔꯦꯗꯤ ꯑꯩꯗꯤ ꯌꯥꯝ ꯊꯨꯕꯅꯤꯅ ꯏꯊꯟꯇꯒꯤꯅꯤꯅꯀꯣ
ꯑꯥ ꯑꯩꯗꯤ ꯑꯁ ꯆꯥꯛ ꯑꯅꯤ ꯊꯣꯡꯕꯅꯦ
ꯑꯥꯁ
ꯏꯆꯦꯒꯤ ꯑꯃ ꯑꯩꯈꯣꯏ ꯑꯅꯤꯒꯤ ꯑꯃ
ꯑꯁ ꯅꯪ ꯊꯕꯛ ꯌꯥꯝ ꯐꯩꯌꯦꯀꯣ
ꯑꯝꯎꯝ ꯃꯥꯗ ꯁꯒꯔꯤ ꯗ ꯆꯥꯏꯍꯦ
ꯀꯔꯤꯍꯤꯒꯔꯥ
ꯁꯧꯒ꯭ꯔꯤ ꯒꯗ ꯆꯥꯅꯤꯡꯉꯤ ꯍꯥꯏꯕ ꯑꯁ ꯀꯩꯅꯣ ꯅꯨꯄꯤꯒꯤꯗꯣ ꯈꯪꯕ꯭ꯔꯣ
ꯍꯣꯏꯅꯦ ꯈꯪꯉꯦ ꯅꯪ ꯋꯥꯔꯤ ꯁꯥꯕꯤꯕꯗꯣ ꯁꯧꯒ꯭ꯔꯤ ꯐꯥꯔꯝꯒꯤꯗꯣ
ꯑꯥ
ꯂꯣꯏꯅꯦ ꯅꯆꯦꯁꯨ ꯌꯥꯎꯕ ꯌꯥꯔꯦ ꯑꯗꯨꯗ
ꯑꯝꯍꯝ
ꯁꯧꯒꯔꯤ ꯄꯥꯝꯕꯁꯤꯡꯁꯨ ꯑꯁ ꯌꯥꯝ ꯄꯥꯝꯃꯖꯥꯅꯤ ꯑꯁꯤ ꯏꯃꯥꯟꯅꯕꯤ ꯑꯩꯒ ꯂꯩꯃꯤꯟꯅꯕꯁꯣ ꯃꯥ ꯁꯨ ꯌꯥꯝ ꯄꯥꯝꯃꯤꯗ ꯁꯧꯒ꯭ꯔꯤ ꯑꯗꯨꯝ ꯂꯩꯌꯦ ꯑꯗꯨꯝ ꯆꯥꯏ ꯃꯥꯁꯨ
ꯑꯣ ꯁꯧꯒꯔꯤꯁꯨ ꯎꯝ ꯑꯗꯨꯝ ꯍꯥꯎꯋꯤꯗ ꯆꯥꯕ ꯅꯨꯡꯉꯥꯏ
ꯎꯝ ꯌꯥꯝ ꯁꯤꯟꯗꯕꯅꯤꯅꯀꯣ ꯑꯩꯈꯣꯏꯒꯤ ꯈꯨꯠꯇꯤ ꯍꯥꯎꯕꯅꯤꯅꯁꯦ ꯑ
ꯁꯥ ꯁꯥ ꯑꯀꯥꯡꯕ ꯂꯩꯔꯗꯤ ꯁꯤꯡꯖꯨ ꯃꯦꯠꯂꯒ ꯑꯁ ꯍꯥꯎꯔꯅꯤꯅꯦ
ꯍꯣꯏꯅꯦ ꯍꯣꯏ ꯑꯦꯟꯁꯥꯡꯗꯣ ꯌꯥꯝ ꯍꯥꯎꯗ꯭ꯔꯁꯨ ꯁ ꯑꯃꯦꯠꯄꯗꯣ ꯍꯥꯎꯔꯗꯤ
ꯑꯥ ꯑꯥ ꯆꯥꯛ ꯌꯥꯝ ꯆꯥꯎꯅꯦ ꯑꯩꯗꯤ ꯊꯥ ꯀꯪꯕ ꯁꯤꯡꯖꯨꯗ ꯌꯥꯝ ꯄꯥꯝꯃꯦꯕ
ꯍꯣꯏꯗ ꯄꯥꯝꯃꯤꯍꯦꯛ ꯆꯝꯐꯨꯠ ꯑꯃ ꯇꯧꯔꯁꯨ ꯑꯗꯨ
ꯎꯝ ꯑꯗꯨ ꯂꯩꯔꯗꯤ ꯑꯩꯗꯤ ꯑꯁ ꯆꯥꯛ ꯌꯥꯝ